ꯍꯜꯂꯣ
ꯎꯝ ꯌꯥꯥꯏꯅ
ꯍꯣꯏ ꯄꯨꯡ ꯀꯌꯥꯗ ꯇꯨꯝꯒꯦꯔꯣ
ꯊꯦꯡꯅ ꯊꯨꯝꯗꯧ ꯃꯥꯜꯂꯦ ꯄꯨꯡ ꯑꯅꯤ ꯑꯍꯨꯝꯗ ꯇꯨꯝꯗꯧ ꯃꯥꯜꯂꯦ ꯑꯩꯈꯣꯏꯗꯤ
ꯑꯁ ꯅꯣꯏꯗꯤ ꯀ꯭ꯂꯥꯁꯁꯨ ꯆꯠꯇꯕꯅꯤꯅꯀꯣ
ꯑꯣ ꯅꯣꯏꯗꯤ ꯄꯨꯡ ꯀꯌꯥꯗ ꯆꯠꯇꯣꯏꯅꯣ
ꯍꯌꯦꯡꯁꯦ ꯑꯃꯨꯛꯀꯥ ꯄꯨꯡ ꯃꯥꯄꯥꯟ ꯅꯥꯏꯟ ꯇꯥꯗ꯭ꯔꯤꯀꯥꯟꯗ ꯌꯥꯎꯗꯣꯏꯕ ꯍꯣꯁꯇꯦꯜ ꯍꯣꯁꯄꯤꯇꯥꯜꯗꯣ
ꯅꯛꯄꯅꯤꯅ ꯌꯥꯏꯗ
ꯍꯣꯏ ꯑꯁ ꯑꯩꯈꯣꯏꯗꯤ ꯕ꯭ꯔꯦꯛꯐꯥꯁꯀꯁꯨ ꯆꯥꯗꯦ ꯑꯩ ꯍꯌꯦꯡꯗꯨ ꯀꯔꯤꯁꯨ ꯄꯨꯔꯛꯇꯦ ꯑꯩ ꯑꯉꯥꯎꯕꯤꯅꯦ ꯑꯩꯗꯣ ꯍꯤꯗꯥꯛ
ꯀꯔꯤꯅꯣ ꯈꯔ ꯀꯪꯉꯤꯉꯥꯏꯗ ꯁꯨꯃꯥꯏ ꯇꯧꯔꯗꯤ ꯌꯥꯔꯣꯏꯌꯦ ꯕ꯭ꯔꯦꯛꯐꯥꯁꯇꯤ ꯈꯔꯗꯤ ꯆꯥꯗꯣꯏꯅꯦ
ꯍꯣꯏ ꯍꯤꯗꯥꯛ ꯆꯥꯅꯤꯉꯥꯏꯁꯨ ꯄꯨꯔꯛꯄ ꯀꯥꯎꯈ꯭ꯔꯦꯕ ꯉꯁꯤ ꯕꯖꯥꯔ ꯆꯠꯂꯒ
ꯎꯝ ꯂꯣꯏꯔꯦꯗ
ꯑꯁ ꯑꯗꯨ ꯍꯌꯦꯡ ꯕ꯭ꯔꯦꯛꯐꯥꯁ ꯆꯥ ꯆꯥꯕ ꯆꯠꯄ ꯇꯥꯔꯦ ꯄꯥꯔꯊꯥ ꯄꯤꯕ ꯅꯨꯃꯤꯠꯇꯤ ꯑꯣꯏꯕꯅꯤ ꯍꯌꯦꯡ ꯑ ꯍꯌꯦꯡ ꯋꯦꯟꯁꯗꯦ ꯊꯥꯔꯁ ꯅꯤꯀꯣ
ꯎꯝ
ꯊꯥꯔꯁꯗꯦ ꯑꯣꯏꯔꯗꯤ ꯈꯔ ꯍꯥꯎꯕꯅꯤ ꯎꯝ
ꯅꯣꯏꯗꯤ ꯄꯔꯥꯊꯥ ꯑꯇꯩ ꯑꯇꯩꯅ ꯀꯔꯤ ꯄꯤꯕ
ꯑꯇꯩꯁꯨ ꯑꯗꯨꯝ ꯄꯔꯊꯥꯅꯦ ꯑꯗꯨꯒ ꯎꯝ ꯆꯥꯟ ꯑ ꯑ ꯉꯁꯗꯤ ꯇꯥꯟ ꯄꯤ ꯔꯦ ꯇꯥꯕ꯭ꯔꯣ ꯑꯣꯅꯤꯌꯥꯟ
ꯇꯥꯏꯌꯦ ꯇꯥꯏꯌꯦ
ꯇꯥꯟ ꯑ ꯆꯥꯝꯅꯕꯒꯤ ꯇꯥꯟ ꯑꯃꯁꯨ ꯄꯤꯌꯦ ꯆꯅꯥꯀꯣ ꯑꯗꯨꯒ ꯑꯂꯨꯒꯁꯨ ꯄꯤꯌꯦ ꯑꯗꯨꯒ ꯃꯟꯗꯦꯒ ꯊꯔꯁꯗꯦꯁꯦ ꯄꯔꯊꯥ ꯄꯤꯌꯦꯕ
ꯑꯣ ꯑꯗꯣ ꯑꯣꯅꯤꯌꯟꯒꯤ ꯇꯟꯗꯣ ꯍꯥꯎꯕ꯭ꯔꯥ
ꯌꯥꯝ ꯍꯥꯎꯦ ꯑꯣꯅꯤꯌꯥꯟ
ꯈꯨꯜꯂꯩ ꯑꯩ
ꯑ ꯑꯩꯗꯤ ꯑꯣꯅꯤꯌꯟꯒꯤ ꯑꯩꯈꯣꯏꯒꯤ ꯑꯩꯈꯣꯏꯒꯤ ꯄꯤꯕꯗꯣ ꯑꯣꯅꯤꯌꯟꯒꯤ ꯇꯟꯗꯤ ꯂꯩ ꯌꯣꯠ ꯌꯣꯠꯁꯤꯜꯂꯛꯎ ꯌꯥꯗꯦ ꯆꯪꯎ ꯌꯥꯗꯦ ꯀꯥꯟꯃꯟꯕꯒꯤ
ꯎꯝ ꯎꯝ ꯑꯩꯈꯣꯏꯒꯤꯗꯨꯗꯤ ꯍꯦꯛ ꯊꯣꯛ ꯍꯦꯛ ꯂꯣꯏꯔꯒ ꯇꯥꯎꯕ ꯃꯇꯝꯗ ꯆꯥꯕꯗꯨ ꯍꯥꯎꯕꯅꯦꯕ ꯌꯥꯝꯅ ꯈꯨꯗꯛ ꯈꯨꯗꯛꯇ ꯃꯣꯏꯅ ꯍꯦꯛ ꯇꯥꯎꯕ ꯂꯣꯏꯔꯒ ꯄꯤꯕꯗꯨ ꯌꯥꯝ ꯍꯥꯎꯕꯅꯤ
ꯎꯝ ꯈꯣꯏꯁꯨ ꯈꯨꯗꯥꯥꯛ ꯈꯨꯗꯛꯇ ꯄꯤꯌꯦ ꯑꯗꯨ ꯑꯣꯏꯔꯁꯨ ꯍꯥꯎ
ꯑꯣ ꯅꯪꯒꯤꯗꯣ ꯑꯣ ꯅꯣꯏꯒꯤ ꯁꯟꯗꯦꯒꯨꯝꯕ ꯅꯨꯃꯤꯠꯇ ꯄꯨꯔꯤ ꯄꯤꯕ꯭ꯔꯥ
ꯍꯣꯏ ꯄꯨꯔꯤ ꯄꯤꯌꯦ ꯆꯥꯛ ꯆꯥꯕꯗ
ꯑ ꯆꯥꯛ ꯆꯥꯕꯗ
ꯆꯛ ꯆꯥꯕꯗ ꯄꯤꯕꯅꯦ ꯑꯩꯈꯣꯏꯗꯤ
ꯑꯣ ꯑꯩꯈꯣꯏꯗꯤ ꯕ꯭ꯔꯦꯛꯐꯥꯁ ꯑꯣꯏꯅ ꯄꯤꯌꯦꯅꯦ ꯑꯗꯨꯗꯣ
ꯑꯣ ꯄꯨꯔꯤꯗꯤ ꯁꯨꯛꯄꯤ ꯄꯤꯗꯦ ꯑꯩꯈꯣꯏꯗꯤ ꯆꯥꯛ ꯆꯥꯕꯗ ꯑꯣꯏꯅ ꯄꯤꯌꯦ ꯑꯩꯈꯣꯏꯅ ꯕ꯭ꯔꯦꯗ ꯕ꯭ꯔꯦꯗ ꯑꯣꯏꯅ ꯄꯤꯕ ꯑꯃꯨꯛꯀ ꯀꯣ
ꯑꯣ ꯑꯩꯈꯣꯏꯅꯗꯤ ꯅꯨꯡꯊꯤꯤꯟꯒꯤ ꯏꯁꯅꯦꯛꯁ ꯆꯥꯕ ꯃꯇꯝꯗꯀꯣ
ꯎꯝ
ꯑ ꯕ꯭ꯔꯦꯠ ꯇꯔ ꯀ ꯐ꯭ꯔꯥꯏ ꯇꯧꯔꯒ ꯄꯤꯌꯦꯕ ꯅꯣꯏꯗꯤ ꯅꯨꯡꯊꯤꯟꯗ ꯄꯤꯗꯦ ꯍꯥꯏꯌꯦꯀꯣ
ꯍꯣꯏ ꯄꯤꯗꯦꯈꯣꯏ ꯑꯩꯈꯣꯏꯗꯤꯀꯣ ꯕ꯭ꯔꯦꯗꯁꯦ ꯕ꯭ꯔ ꯕ꯭ꯔꯦꯗ ꯑꯅꯤꯒꯤ ꯃꯔꯛꯇꯁꯦ ꯑꯂꯨ ꯑꯥꯂꯨ ꯍꯥꯞꯇꯣꯏꯅꯦ ꯀꯗꯥ ꯍꯥꯎ ꯄꯕꯨ ꯇ
ꯑ ꯑꯩꯈꯣꯏꯒꯤꯗꯤ ꯎꯝ ꯑꯗꯨꯝ ꯅꯨꯡꯇꯤꯒꯤꯗꯤ ꯁ꯭ꯅꯦꯛꯁ ꯄꯨꯡ ꯐꯣꯔ ꯊꯥꯔꯇꯤ ꯇꯨ ꯐꯥꯏꯚ ꯐꯥꯎ ꯂꯥꯛꯑꯦꯕ
ꯎꯝ
ꯑꯗꯨ ꯁꯃꯣꯁꯥ ꯄꯤꯌꯦ ꯅꯝꯀꯤꯟꯒꯨꯝꯅ ꯑꯄꯥꯛꯄ ꯑꯃꯂꯑꯦ ꯑꯗꯨꯗꯤ ꯍꯥꯎꯗꯕꯅꯦꯕ ꯑꯗꯨꯗ ꯄꯤꯔꯦ ꯑꯗꯨꯒ ꯋꯦꯟꯁꯗꯦꯅ ꯅꯨꯗꯜꯁ ꯄꯤꯔꯦ ꯑꯦ ꯄꯥꯁꯇꯥꯅꯤ ꯑꯗꯨꯒ ꯊꯥꯔꯁ ꯗꯦꯅ ꯕꯤꯁꯀꯤꯠ ꯄꯤꯔꯦ ꯐ꯭ꯔꯥꯏꯗꯦꯅ ꯅꯨꯗꯜꯁ ꯑꯃꯨꯛꯀ ꯄꯤꯔꯦ ꯁꯇꯔꯗꯦꯅ ꯕꯣꯔꯥ ꯁꯟꯗꯦꯅ ꯕ꯭ꯔꯦꯠ ꯁꯨꯃꯥꯏꯅ ꯄꯤꯌꯦꯕ
ꯍꯣꯏ ꯍꯣꯁꯇꯦꯜ ꯐꯁꯨ ꯈꯔꯗꯤ ꯇꯥꯡꯅꯔꯝꯒꯅꯤꯀꯣ
ꯂꯤꯁꯤꯡ ꯃꯉꯥꯅꯤ
ꯑꯗꯨꯗꯤ ꯌꯥꯏꯌꯦꯗꯀꯣ
ꯑꯩꯈꯣꯏꯗꯤ ꯂꯤꯁꯤꯡ ꯃꯉꯥꯁꯨ ꯁꯨꯗꯦ ꯐꯤꯖꯤꯣꯊꯦꯔꯥꯄꯤꯒꯤꯗꯤ
ꯑꯣꯝ
ꯑꯩꯈꯣꯏꯒꯤꯗꯤ ꯆꯍꯤ ꯊ꯭ꯔꯤ ꯃꯟꯁꯇꯣ ꯗꯤꯁꯀꯥꯎꯟ ꯂꯩꯌꯦꯕ ꯑꯩꯈꯣꯏꯒꯤꯗꯃꯛ ꯑꯗꯨ ꯑꯣꯏꯕ ꯍꯣꯏ ꯑꯗꯨꯒꯤ ꯍꯈꯣꯏꯒꯤꯗꯣ ꯐꯣꯔꯇꯤ ꯐꯥꯏꯚ ꯊꯥꯎꯖꯟ ꯈꯛꯅꯦ ꯆꯍꯤꯗ ꯅꯣꯏꯒꯤꯗꯤ ꯍꯣꯁꯇꯦꯜ ꯐꯤ ꯀꯌꯥ ꯀꯌꯥ ꯂꯥꯎꯕ꯭ꯔꯥ
ꯍꯈꯣꯏꯗꯤꯀꯣ ꯑꯩꯈꯣꯏ ꯑꯩꯈꯣꯏꯗꯤ ꯑ ꯀꯩꯅꯣ ꯑꯩꯈꯣꯏꯅ ꯆꯍꯤ ꯑꯃꯗ ꯍꯥꯏꯔꯁꯦꯕꯀꯣ ꯆꯍꯤ ꯍꯣꯗꯦꯜ ꯐꯤꯁꯦ ꯑꯩꯠꯇꯤ ꯊꯥꯎꯖꯟ ꯅꯧꯋꯦ
ꯑꯥ
ꯍꯣꯏ ꯌꯥꯎꯔꯦ
ꯑꯆꯥ ꯑꯗꯨ ꯀꯔꯝꯕꯗꯨꯣ ꯍꯣꯁꯇꯦꯜ ꯐꯤꯔꯥ ꯀꯔꯝꯕꯗꯣ ꯀꯣꯂꯦꯖ ꯐꯤꯔꯥ ꯍꯥꯏꯕꯗꯣ ꯍꯪꯗ꯭ꯔꯦꯀꯣ ꯐꯖꯅ ꯅꯣꯏ ꯑꯗꯨꯗꯤ
ꯍꯣꯁꯇꯦꯜ ꯐꯤꯁꯦ ꯇ꯭ꯋꯦꯟꯇꯤ ꯐꯥꯏꯚꯒꯨꯝꯕ ꯑꯣꯏꯔꯝꯒꯅꯤ ꯍꯣꯁꯇꯦꯜ ꯐꯤꯅ ꯌꯥꯝ ꯍꯣꯁꯇꯦꯜ ꯐꯤꯅ ꯌꯥꯝꯕꯅꯦ ꯑꯗꯨꯠꯇꯤꯌꯦ ꯁꯤꯛꯁ ꯃꯟꯒꯤ
ꯑꯣ
ꯁꯤꯛꯁ ꯃꯟ ꯁꯤꯛꯁ ꯃꯟꯒꯤꯁꯦ ꯐꯣꯔꯇꯤ ꯊꯤꯗꯣꯏꯅꯦꯅ
ꯑꯥ
ꯑꯗꯨꯒ ꯍꯣꯁꯇꯦꯜ ꯐꯤꯁꯦ ꯇ꯭ꯋꯦꯟꯇꯤ ꯐꯥꯏꯚ ꯔꯥ ꯑꯣꯏꯕꯅꯦ
ꯑ ꯑꯁꯨꯝ ꯍꯥꯏꯔꯗꯤ ꯑꯩꯈꯣꯏꯁꯦ ꯑꯩꯈꯣꯏꯒꯤ ꯄꯩꯁꯥꯁꯦ ꯍꯣꯡꯅꯤ ꯍꯣꯡꯕꯒꯤꯅꯦ ꯀꯣ ꯀꯣꯂꯦꯖ ꯐꯠꯇꯕꯗꯣ
ꯍꯣꯏ ꯑꯗꯨꯒꯤꯁꯨ ꯂꯩꯔꯔꯦ ꯑꯗꯨꯒ ꯍꯧꯖꯤꯛꯁꯦ ꯍꯣꯁꯇꯦꯜ ꯐꯤ ꯍꯥꯏ
ꯑ ꯇꯪꯈꯠ ꯄꯨ꯭ꯔꯔꯍꯟꯗꯔ ꯗꯌꯦ
ꯑꯦꯚ꯭ꯔꯤ ꯏꯌꯥꯔ ꯑꯗꯨꯝ ꯂꯤꯁꯤꯡ ꯃꯉꯥꯒꯨꯝꯕ ꯍꯦꯟꯒꯠꯂꯦ
ꯑꯣ ꯅꯣꯏꯗꯤ ꯂꯤꯁꯤꯡ ꯃꯉꯥ ꯈꯛꯇ
ꯎꯝꯝ
ꯐꯩꯌꯦ ꯑꯩꯈꯣꯏ ꯀꯣꯂꯦꯖꯇꯤ ꯆꯍꯤꯗ ꯑꯃ ꯑꯩꯈꯣꯏꯒꯤ ꯖꯨꯅꯤꯌꯔ ꯑꯩꯈꯣꯏꯗꯣ ꯁꯤꯅꯤꯌꯔ ꯑꯩꯈꯣꯏꯅ ꯋꯥꯟ ꯄꯣꯏꯟ ꯇꯦꯟꯅꯦꯕ
ꯎꯝ
ꯆꯍꯤ ꯑꯃꯗ ꯑꯩꯈꯣꯏꯅ ꯋꯥꯟ ꯄꯣꯏꯟ ꯇ꯭ꯋꯦꯟꯇꯤꯅꯦꯕ ꯑꯗꯨꯒ ꯑꯩꯈꯣꯏ ꯃꯊꯥꯡꯗ ꯖꯨꯅꯤꯌꯔꯈꯣꯏ ꯆꯪꯕꯗꯣ ꯋꯥꯟ ꯄꯣꯏꯟ ꯐꯣꯔꯇꯤ ꯐꯥꯏꯚ ꯀꯥꯈ꯭ꯔꯦꯕ ꯑꯗꯨꯒ ꯍꯧꯖꯤꯛꯀꯤ ꯁꯤꯅꯤꯌꯔ ꯖꯨꯅꯤꯌꯔ ꯈꯣꯏꯗꯤꯅ ꯋꯥꯟ ꯄꯣꯏꯟ ꯁꯕꯦꯟꯇꯤ ꯐꯥꯏꯚ ꯍꯥꯏꯕ꯭ꯔꯥ ꯋꯥꯟ ꯄꯣꯏꯟ ꯑ ꯇꯨ ꯂꯥꯛꯁ ꯍꯥꯏꯕ꯭ꯔꯥ ꯁꯨꯃꯥꯏꯅ ꯍꯥꯏꯕ꯭ꯔꯥ
ꯑꯣ ꯎꯝ ꯑꯗꯨꯅꯦ ꯌꯥꯝ ꯐꯕꯒꯤ ꯇꯥꯏꯞꯇꯀꯣ ꯁꯥꯎꯅꯤꯡꯉꯤꯅꯦ ꯑꯗꯣ
ꯑꯗꯨꯒ ꯍꯟꯗꯛꯇꯤ ꯑꯩꯈꯣꯏꯗꯣ ꯑꯅꯧ ꯑꯅꯧꯕ ꯖꯨꯅꯤꯌꯔꯈꯣꯏ ꯂꯥꯛꯈ꯭ꯔꯅꯤꯅ ꯑꯗꯨ ꯑꯣꯏꯕꯒꯤ ꯃꯣꯏꯗ ꯄꯣꯠ ꯆꯩꯒꯨꯝꯕ ꯃꯌꯥꯝ ꯄ꯭ꯔꯦꯛꯇꯤꯀꯦꯜꯒꯤ ꯄꯨꯍꯧꯔꯦ
ꯑꯣ ꯑꯗꯨꯗꯤ ꯐꯔꯦꯅ
ꯎꯝ ꯑꯗꯨꯒ ꯄꯩꯁꯥꯁꯨ ꯅꯤꯕꯅ ꯂꯣꯏꯔꯦ ꯑꯩꯈꯣꯏꯗ ꯍꯣꯁꯄꯤꯇꯥꯜꯁꯨ ꯑꯅꯥꯎꯕ ꯁꯦꯝꯒꯠꯂꯦꯕ ꯃꯅꯤꯡꯗ
ꯑꯣ
ꯑꯗꯨ ꯑꯣꯏꯕꯒꯤ ꯃꯨꯛꯀ ꯍꯣꯁꯄꯤꯇꯥꯜꯁꯨ ꯆꯥꯎꯊꯣꯛꯅꯤꯡꯉꯥꯏꯒꯨꯝꯕ ꯁꯦꯝꯕꯒꯤꯀꯣ ꯑꯩꯈꯣꯏ ꯀꯣꯂꯦꯖꯁꯨ ꯑ ꯅꯣꯏ ꯈꯥꯟꯕꯅꯤꯅꯦ ꯄꯩꯁꯥ ꯀꯨ ꯄꯝꯂꯤꯁ‌ꯦ ꯀ‌ꯣꯂ‌ꯦꯖꯇ‌ꯣ
ꯑꯗꯨꯗꯤ ꯀꯣꯂꯦꯖ ꯂꯣꯏꯅꯃꯛ ꯑꯣꯏꯔꯝꯅꯤꯗ ꯃꯣꯏ ꯂꯧꯅꯤꯡꯉꯥꯏ
ꯅꯣꯏꯗꯤ ꯈꯔ ꯐꯥꯔꯝꯃꯤꯅꯤ ꯅꯣꯏꯗꯤ ꯐ꯭ꯔꯦꯁꯦꯁ ꯃꯤꯠꯀꯤ ꯄꯩꯁꯥꯒꯨꯝꯕ ꯄꯤꯗꯦ ꯍꯥꯏꯕ ꯅꯠꯇ꯭ꯔꯣ
ꯍꯣꯏ ꯍꯣꯏ ꯄꯤꯗꯦ ꯀꯣꯂꯦꯖꯀꯤꯅ ꯄꯨꯊꯣꯛꯄꯅꯤ
ꯐ꯭ꯔꯦꯁꯔꯁ ꯃꯤꯠꯇ ꯋꯥꯟ ꯊꯥꯎꯖꯟ ꯋꯥꯟ ꯊꯥꯎꯖꯟꯅꯤ ꯄꯤꯕ
ꯑꯩꯌꯥ ꯌꯥꯝ ꯂꯋꯥꯏ ꯇꯥꯏꯌꯦ
ꯑꯗꯨꯒ ꯊꯥ ꯑꯦ ꯅꯨꯃꯤꯠ ꯑꯅꯤꯒꯤꯀꯣ
ꯎꯝ
ꯑꯗꯨꯒ ꯀꯣꯄꯟ ꯄꯤꯕꯅꯦꯕ ꯄꯩꯁꯥ ꯄꯤꯕ ꯑꯈ‌ꯣꯏꯅ ꯈꯛꯇ ꯀꯣꯄꯟꯗꯣ ꯂꯥꯎꯕ ꯐꯪꯗꯣꯏꯕ
ꯏꯜꯂꯦ ꯑꯗꯨꯗ ꯀꯔꯤ ꯐꯪꯕ
ꯆꯥꯛ ꯆꯥꯅꯤꯉꯥꯏ
ꯑꯜꯂꯥ ꯃꯤ ꯃꯌꯥꯝ ꯆꯥꯕ ꯐꯪꯉꯔꯣꯏ
ꯀꯣꯄꯟꯗꯣ ꯑꯩꯈꯣꯏꯅ ꯄꯩꯁꯥ ꯄꯤꯔꯅꯤꯅ ꯑꯗꯨꯒ ꯑꯩꯈꯣꯏꯒꯤ ꯀ꯭ꯂꯥꯁ ꯇꯤꯆꯔꯒꯤ ꯔꯨꯝꯗ ꯆꯠꯂꯒ ꯇꯨ ꯀꯣꯄꯟ ꯐꯨꯠ ꯀꯣꯄꯟꯗ‌ꯣ ꯄꯥꯏꯗꯣꯏꯅꯦꯕ ꯆꯥꯛ ꯆꯥꯕ ꯃꯇꯝ ꯌꯧꯔꯦ ꯍꯥꯏꯔꯗꯤ ꯐꯨꯗ ꯏꯁꯇꯣꯜꯗ ꯆꯠꯂꯒ ꯆꯥꯛ ꯂꯥꯎꯕ ꯆꯠꯇꯣꯏꯕ
ꯑꯣ ꯑꯗꯨꯗꯤ ꯄꯤꯗꯕ ꯈꯣꯏꯗꯤ ꯂꯧ ꯂꯧꯗ꯭ꯔꯦꯅꯦ ꯀꯨꯄꯟꯗꯣ
ꯑ
ꯑ ꯌꯥꯝ ꯀꯩꯅꯣ ꯇꯧꯋꯦꯅ ꯑꯁꯤꯗꯤ ꯂꯥꯏꯕ ꯀꯥꯡꯕꯨꯗꯤ ꯑꯌꯥ ꯀꯔꯤꯅ‌ꯣ ꯀꯣ
ꯍꯣꯏ ꯑꯗꯨꯒ ꯑꯦꯇꯦꯟꯗꯦꯟꯁꯁꯨ ꯄꯥꯟꯈꯤꯅꯤ ꯗꯨ ꯅꯨꯃꯤꯠꯇ
ꯖꯥꯠ ꯑꯃꯅꯦ ꯅꯣꯏꯒꯤꯁꯦ ꯌꯥꯝ ꯉꯥꯛꯑꯦ ꯑꯩꯗꯤ
ꯒꯤꯅꯦ ꯁꯥꯎꯅꯤꯡꯕꯅ ꯀꯅꯥꯏ ꯃꯤꯁꯤ ꯀꯣꯂ‌ꯦꯖꯁꯦ ꯅꯣꯏꯗꯤ ꯑꯩꯈꯣꯏꯗꯤ ꯑꯁꯤꯟꯕ ꯍꯥꯏꯔꯗꯤ ꯍꯦꯛ ꯆꯪꯕꯒꯤ ꯏꯌꯥꯔꯗꯒꯤꯀꯣ ꯐ꯭ꯔꯦꯁꯔꯁ ꯑꯣꯏꯅ ꯆꯪꯕꯒꯤ ꯃꯤꯗ ꯐꯥꯎ ꯐ꯭ꯔꯦꯁꯔꯁ ꯃꯤꯠꯀꯤ ꯄꯩꯁꯥ ꯂꯥꯎꯕꯅꯤ
ꯑꯂ‌ꯦ
ꯑꯗꯨꯗꯒꯤ ꯑꯩꯈꯣꯏꯒꯤ ꯃꯈꯥꯗ ꯂꯥꯛꯄ ꯑꯩꯈꯣꯏꯒꯤꯗꯤ ꯑ ꯄꯩꯁꯥ ꯑꯃꯐꯥꯎ ꯂꯧꯗ꯭ꯔꯦ ꯍꯧꯖꯤꯛ ꯐꯥꯎꯗꯤ
ꯑꯣꯝ
ꯑꯁ ꯃꯣꯏꯁꯦ ꯄꯦꯟꯅꯤ ꯄꯦꯜꯂꯕꯅꯤ ꯐꯥꯒꯤ ꯅꯠꯇ‌ꯦ ꯑꯩꯈꯣꯏ ꯀꯣꯂꯦꯖ ꯄꯩꯁꯥ ꯈꯨꯠ ꯆꯣꯞꯁꯦ
ꯑꯣ
ꯆꯣꯞꯃꯟ ꯕꯒꯤꯀꯣ
ꯎꯝ
ꯅꯨꯡꯁꯤꯗ꯭ꯔꯦ ꯁꯤ ꯃꯥꯥꯏꯗꯤ
ꯈꯪꯗ꯭ꯔꯦꯗ ꯍꯦꯟꯖꯟ ꯃꯥꯜꯂꯦꯗ ꯂꯧ ꯐꯝ ꯊꯣꯛꯄꯗꯤ ꯂꯩꯅꯣꯀꯣ ꯑ ꯍꯦꯟꯃꯜꯂꯤꯗꯁꯤꯒꯃꯗꯤ
ꯄꯩꯁꯥ ꯄꯥꯝꯕꯗꯨ ꯍꯟꯗꯛꯁꯨ ꯄꯩꯁꯥ ꯅꯤꯕꯅꯀꯣ ꯑꯩꯗꯣ ꯑꯩꯈꯣꯏꯗꯣ ꯃꯥꯔꯆ ꯗꯦꯠ ꯊꯥꯔꯇꯤ ꯋꯥꯟ ꯃꯃꯥꯡꯗ ꯑꯦꯚ꯭ꯔꯤ ꯊꯥꯔꯠ ꯏꯌꯥꯔ ꯀꯥꯔꯗꯤ ꯑꯩꯠ ꯇꯨ ꯊꯥꯎꯖꯟ ꯍꯧꯖꯤꯛ ꯊꯥꯔꯗ ꯏꯌꯔ ꯀꯥꯔꯦꯅ ꯑꯗꯨꯒꯤ ꯎ ꯃꯥꯔꯆ ꯊꯥꯔꯇꯤ ꯋꯥꯟ ꯃꯃꯥꯡꯗ ꯄꯩꯁꯥꯥꯁꯦ ꯊꯤꯕ ꯂꯣꯏꯒꯗꯕꯅꯦꯕ ꯆꯍꯤ ꯑꯃꯒꯤꯁꯦ ꯄꯩꯁꯥ ꯂꯣꯏꯅꯃꯛ ꯊꯥꯔꯠ ꯏꯔꯒꯤ ꯋꯥꯟ ꯄꯣꯏꯟ ꯇ꯭ꯋꯦꯟꯇꯤ ꯊꯤꯕ ꯂꯣꯏꯈ꯭ꯔꯦꯀꯣ ꯑꯩꯁꯦ ꯍꯣꯁꯇꯦꯜ ꯐꯤ ꯐꯥꯏꯟ ꯀꯥꯕꯍꯧꯔꯦ ꯍꯧꯖꯤꯛꯅ
ꯎꯝ ꯑꯗꯨꯗꯤ ꯂꯣꯏꯔꯤꯅꯦ
ꯑꯗꯨꯒ ꯐꯥꯏꯅꯦꯜ ꯑꯦꯛꯖꯥꯝꯗ ꯍꯪꯆꯤꯠ ꯍꯌꯦꯡ ꯍꯪꯆꯤꯠ ꯑꯦ ꯍꯌꯦꯡ ꯑꯣ ꯍꯪꯆꯤꯠ ꯑꯦꯛꯖꯥꯝ ꯂꯩꯔꯦ ꯍꯥꯏꯕ ꯃꯅꯥꯛꯇꯅꯦ ꯑꯩꯈꯣꯏꯒꯤ ꯑꯦꯗꯃꯤꯠ ꯀꯥꯔꯗ ꯐꯪꯅꯤꯉꯥꯏ ꯆꯦꯜꯂꯅꯤ ꯑꯗꯨꯒ ꯃꯣꯔꯅꯤꯡ ꯑꯗꯨ ꯏꯚꯤꯅꯤꯡ ꯐꯥꯎ ꯆꯦꯜꯂꯒ ꯆꯠꯇꯣꯏꯅꯦ ꯑꯗꯨ ꯑꯦꯗꯃꯤꯠ ꯀꯥꯔ ꯐꯪꯅꯤꯉꯥꯏ ꯑꯗꯨꯒ ꯑꯩꯈꯣꯏꯒꯤꯗꯣ ꯅꯪꯒꯤ ꯍꯣꯁꯇꯦꯜ ꯄꯩꯁꯥ ꯌꯥꯝꯅ ꯀꯥꯈꯠꯈ꯭ꯔꯦ ꯍꯥꯏꯕꯗꯣ ꯄꯩꯁꯥ ꯊꯤꯕ ꯂꯣꯏꯕꯒꯤ ꯔꯤꯁꯤꯞꯇꯣ ꯑꯣꯖꯥ ꯑꯃꯗ ꯑꯃꯨꯛꯀ ꯎꯠꯄ ꯆꯠꯅꯤ ꯑꯃꯗ ꯎꯠꯄ ꯆꯠꯅꯤ ꯑꯝ ꯋꯥ ꯑꯕꯅꯤ ꯁꯤꯁꯤ ꯀꯂ ꯆ ꯀꯥꯕ
ꯑꯗꯨ
ꯑꯦꯛꯖꯥꯝ ꯃꯇꯝꯗ ꯂꯥꯏꯔꯤꯛ ꯄꯥꯕꯁꯨ ꯐꯪꯗꯕꯅꯤ ꯑꯦꯗꯃꯤꯠ ꯀꯥꯔꯠ ꯂꯅꯤꯡꯉꯥꯏ ꯆꯦꯟꯕꯗ ꯄꯦ ꯂꯕꯗꯁꯦꯁꯤ ꯀꯣꯂꯖ ꯗ ꯅꯣꯏꯗꯤ ꯇꯝꯗꯕꯅ ꯍꯦꯟꯅ ꯐꯥꯔ ꯁꯤꯒꯨꯝꯕꯗ
ꯎꯝ ꯑꯗꯨꯗꯤ ꯑꯩꯈꯣꯏꯗꯤ ꯑꯩꯈꯣꯏꯒꯤꯗꯤ ꯂꯥꯏꯕꯁꯤꯡꯗꯤ ꯌꯥꯔꯔꯣꯏꯅꯦ
ꯑ ꯑꯗꯨꯒꯤ ꯑꯩ ꯑꯁꯦꯡꯕ ꯍꯥꯏꯗꯤ ꯅꯣꯏ ꯀꯣꯂꯦꯖꯇꯣ ꯏꯃꯥꯟꯅꯕꯤ ꯑꯃ ꯑꯗꯨꯒ ꯑꯩꯁꯨ ꯀꯥꯔꯝꯒꯗꯕꯅꯦꯕ
ꯎꯝ
ꯑꯗꯨꯒ ꯄ꯭ꯔꯊꯅꯥ ꯇꯧꯕ ꯃꯇꯝꯗ ꯈꯔ ꯐ ꯐꯠꯇꯕ ꯌꯨ ꯋꯥꯗ ꯍꯩꯕ ꯑꯗꯨ ꯀꯣꯂꯦꯖꯇꯣ
ꯎꯝ
ꯑꯗꯨꯗꯒꯤ ꯈꯔ ꯇꯥꯡꯂꯁꯨ ꯈꯔ ꯐꯥꯕ ꯈꯣꯠꯂꯦ ꯁꯤꯌꯣꯅ ꯍꯥꯏꯕ ꯑꯗꯨ ꯃꯤ ꯀꯅꯥꯁꯨ ꯁꯤ ꯈꯣꯠꯂꯦꯁꯦ ꯀꯥꯗꯦꯅ ꯑꯩꯈꯣꯏ ꯈꯪꯅꯕ ꯑꯗꯨ ꯑꯣꯏꯕꯒꯤ ꯍꯥꯡꯐꯝ ꯂꯩꯇ꯭ꯔꯦ ꯑꯗꯨꯒ ꯎꯝ ꯅꯨꯄꯥ ꯑꯃꯗꯗꯤ ꯍꯪꯉꯦ ꯑꯗꯨ ꯀꯣꯂꯦꯖ ꯃꯇꯝ ꯑꯣꯏꯕꯅꯤꯅ ꯍꯧꯖꯤꯛ ꯑꯩꯈꯣꯏꯕꯨ ꯑꯉꯥꯡꯒꯨꯝꯅꯗꯤ ꯂꯥꯏꯔꯤꯛꯇꯤ ꯇꯥꯛꯑꯔꯣꯏ ꯑꯗꯨꯝ ꯇꯛꯄꯨꯗꯤ ꯇꯥꯛꯑꯦ ꯑꯗꯨꯒꯨꯝꯕ ꯋꯥ ꯍꯥꯏꯔꯛꯑꯦꯕ ꯑꯗꯨ ꯏꯍꯣꯏꯁꯦ ꯐꯥꯔꯦ ꯑꯗꯨꯗꯤꯅ ꯆꯪꯪꯂꯔꯛꯄꯅꯦꯕ ꯑꯗꯨꯗꯒꯤ ꯁꯪꯃꯝꯕ ꯇꯝꯗꯤ ꯑꯩꯈꯣꯏꯒꯤꯔꯦꯖꯤꯁꯇ꯭ꯔꯦꯁꯟꯒꯤ ꯄꯩꯁꯥꯅꯦꯅ ꯊ꯭ꯔꯤ ꯊꯥꯎꯖꯟ ꯐꯥꯏꯚ ꯍꯟꯗ꯭ꯔꯦꯠꯃꯨꯛꯀ ꯂꯥꯎꯈꯤ
ꯎꯝ
ꯗꯨ ꯂꯣꯏꯔꯒ ꯌꯨꯅꯤꯚꯔꯁꯤꯇꯤꯒꯤ ꯑꯦꯛꯖꯥꯃꯤꯅꯦꯁꯟ ꯐꯤꯅꯦꯅ ꯑꯃꯨꯛꯀ ꯂꯧꯕ ꯍꯧꯔꯦ ꯑꯗꯨ ꯂꯣꯏꯔꯒ ꯐ꯭ꯔꯦꯁꯔ ꯃꯤꯠꯀꯤ ꯄꯩꯁꯥ ꯄꯤꯌꯣ ꯍꯥꯏꯔꯛꯑꯦ
ꯎꯝ
ꯄꯩꯁ ꯈꯨꯠꯆꯠꯇ ꯑꯩꯗꯤ ꯁꯥꯎꯅꯤꯡꯃꯟ ꯃꯟꯕꯒꯤꯀꯣ ꯍꯧꯖꯤꯛ ꯔꯦꯟꯗ ꯂꯩꯕ ꯁꯤꯗꯣ
ꯑꯗꯨ ꯅꯨꯄꯤꯗ ꯀꯣꯜ ꯇꯧꯔꯒ ꯊꯋꯥꯏ ꯅꯨꯡꯉꯥꯏ ꯉꯥꯏꯇꯕꯒꯤ ꯆꯥꯡ ꯂꯥꯡꯕꯅꯤ ꯑꯩ ꯄꯩꯁꯥ ꯆꯥꯃꯟꯃꯟꯕꯒꯤ ꯁꯤ ꯀ‌ꯣꯂꯦꯁ‌ꯦ
ꯅꯣꯏꯒꯤ ꯐꯤꯁꯦ ꯑꯗꯨꯃꯥꯏꯅ ꯈꯔ ꯇꯥꯡꯉꯦ ꯍꯥꯏꯕꯗ ꯑꯣ ꯃꯣꯏꯗꯤ ꯑꯣ ꯈꯔ ꯐꯥꯕꯒꯤ ꯑꯣꯏꯔꯝꯒꯅꯤꯅ ꯈꯟꯕꯤꯕꯅꯦ ꯑꯩꯗꯤ ꯫
ꯑꯥ ꯑꯗꯨꯒ ꯄꯩꯁꯥ ꯍꯣꯏ ꯅꯣꯏ ꯀꯣ ꯀꯣꯂꯦꯖꯀ ꯍ‌ꯏꯅꯥꯔꯗꯤꯀꯣ ꯄꯨꯥꯗꯤ ꯐꯗꯤ ꯐꯩ ꯍꯥꯏꯔꯗꯤ
ꯎꯝ
ꯑꯩꯈꯣꯏ ꯀꯣꯂꯦꯖꯇ ꯎꯝ ꯄ꯭ꯔꯥꯛꯇꯤꯀ‌ꯦꯜ ꯃꯔꯤꯒꯨꯝꯕ ꯇꯧꯕꯗ ꯅꯒꯤꯗꯤ ꯍꯣꯁꯄꯤꯇꯥꯜꯒꯥꯁꯨ ꯊꯟꯗꯦ ꯍꯥꯏꯅ ꯀꯣꯂꯦꯖ ꯀꯥꯕ ꯃꯇꯝꯗ ꯑꯈꯣꯏꯕꯨꯗꯤ ꯆꯍꯜꯂꯦꯕ ꯄꯩꯁꯥ ꯄꯤꯔꯁꯨ ꯑꯗꯨꯒ ꯁꯤ ꯍꯣꯁꯄꯤꯇꯥꯜꯁꯨ ꯂꯩꯕꯗ ꯃꯤ ꯑꯇꯣꯞꯄ ꯍꯣꯁꯄꯤꯇꯥꯜ ꯆꯠꯂꯁꯨ ꯗꯤꯂꯤ ꯆꯠ ꯊꯜꯂꯦꯕ ꯁꯤ ꯍꯣꯁꯄꯤꯇꯥꯜꯗ ꯑꯣꯏꯅꯁꯨ ꯈꯤꯇꯪ ꯈꯛꯇꯗꯤ ꯈꯪꯍꯧꯋꯦꯕ ꯁꯤ ꯆꯠꯄꯗ ꯒꯤ ꯑꯗꯨ ꯑꯣꯏꯕꯅ‌ꯦ ꯑꯁ ꯅ‌ꯣꯏꯗꯁꯨ ꯈꯔꯥ ꯕ‌ꯦꯔ ꯇꯗꯤ ꯇꯕꯅ‌ꯦ